ꯑ
ꯇꯥꯏ ꯇꯥꯕ꯭ꯔꯣ
ꯇꯥꯔꯦ ꯇꯥꯔꯦ ꯇꯔꯦ
ꯑ ꯍꯣꯏ ꯇꯥꯔꯦ ꯍꯣꯏ
ꯑꯥ ꯀꯩꯗꯧꯔꯤꯒꯦ
ꯑꯁ ꯍꯧꯖꯤꯛ ꯑꯃꯨꯛ ꯆꯥꯛ ꯏꯟꯁꯥꯡ ꯊꯣꯡꯅꯤꯡꯏꯅꯤꯅꯦ
ꯑꯣ ꯊꯥꯖ ꯗꯦ ꯅꯪꯅ ꯊꯣꯡꯕ꯭ꯔꯅꯦ
ꯑꯁ ꯁꯧꯒ꯭ꯔꯤꯅꯦꯗ ꯁꯧꯒ꯭ꯔꯤ ꯃꯇꯝꯅꯤꯅ ꯁꯧꯒ꯭ꯔꯤꯃꯨꯛ ꯆꯥꯒꯗꯧꯔꯤꯅꯦ
ꯑꯗꯨꯣ ꯅꯪ ꯑꯁ ꯑꯗꯨꯝ ꯑꯗꯨꯝ ꯂꯩꯔꯦꯗ ꯀꯔꯤꯁꯨ ꯇꯧꯗꯦ ꯑꯗꯨꯝ ꯂꯩ ꯌꯨꯝ ꯌꯨꯝꯗꯀꯣ
ꯑꯥ
ꯎꯝ ꯇꯨꯝ ꯑꯇꯨꯝ ꯍꯧꯖꯤꯛꯅ ꯍꯧꯒꯠꯄꯅꯤꯗ
ꯑꯁ ꯊꯦꯡꯉꯦꯍꯦ
ꯎꯝ ꯑꯁ ꯇꯨꯝꯝꯕ ꯍꯥꯏꯗꯤ ꯑꯗꯨꯝ ꯑꯗꯣ ꯇꯥꯏꯝ ꯄꯥꯁꯧ ꯐꯣꯟ ꯌꯦꯡ ꯑꯗꯨꯝ ꯇꯨꯝꯅꯤꯡꯗ
ꯁꯤꯗꯤ ꯀꯥꯏ ꯀꯥꯏ ꯆꯠꯂꯨꯔꯒꯦ
ꯉꯁꯤꯗꯤ ꯃꯄꯥꯟ ꯆꯠꯇꯦ
ꯑꯥ ꯑꯗꯨꯝ ꯌꯨꯝꯗ ꯂꯩꯕ꯭ꯔꯣ
ꯍꯣꯏ ꯍꯣꯏ ꯅꯪꯁꯦ ꯅꯪ ꯅꯪ ꯈꯛꯇ ꯂꯩꯕ꯭ꯔꯣ
ꯑꯩꯗꯤ ꯍꯣꯏ ꯑꯩ ꯑꯩꯒ ꯏꯅꯥꯎꯅꯤꯄꯥ ꯑꯩꯈꯣꯏꯒ ꯑꯗꯨꯝ ꯂꯩꯌꯦꯗ
ꯑꯣ ꯅꯪ ꯅꯪꯁꯦ ꯀꯣꯂꯦꯖꯀꯨꯝꯕ ꯆꯠꯄ꯭ꯔꯣ
ꯍꯣꯏ ꯍꯟꯗꯛꯇꯤ ꯁꯝꯃꯔ ꯚꯦꯀꯦꯁꯟ ꯊꯥꯕꯅꯤꯅ ꯆꯠꯇ꯭ꯔꯦ
ꯑꯣ ꯑꯣ ꯑꯆꯥ ꯑꯠꯆꯥ
ꯅꯪꯗꯤ ꯀꯣꯂꯦꯖꯀꯨꯝꯕꯗꯤ ꯆꯠꯄ꯭ꯔꯣ ꯅꯪꯗꯤ
ꯑꯍꯥ ꯆꯠꯇꯦ ꯂꯣꯏꯔꯦꯗꯤ
ꯑꯥ ꯊꯨꯔꯦꯅꯦ ꯅꯣꯏꯗꯤ ꯀꯩ ꯊꯥꯗ ꯂꯣꯏꯁꯤꯟꯒꯦ ꯅꯣꯏꯗꯤ
ꯎꯝ ꯅꯪꯁꯦ ꯀꯔꯤ
ꯑꯩꯗꯤ ꯏꯗꯨꯀꯦꯁꯟ ꯁꯨꯁꯅꯦ
ꯑꯣ ꯐ ꯈꯨꯟꯒꯨꯝꯕ ꯆꯠꯇ꯭ꯔꯣ ꯁꯝꯃꯔ ꯕ꯭ꯔꯦꯛꯇ
ꯑ ꯍꯥ
ꯕ꯭ꯔꯦꯛꯇ ꯀꯣ
ꯍꯣꯏ
ꯅꯪ ꯅꯪꯒꯤ ꯈꯨꯟ ꯆꯠꯇ꯭ꯔꯣꯕ
ꯑꯩ ꯑꯗꯨꯝ ꯈꯨꯟꯗ ꯂꯩꯗ ꯈꯨꯟꯗꯒꯤ ꯑꯗꯨꯝ ꯀꯣꯂꯦꯖ ꯆꯠꯊꯣꯛ ꯆꯠꯁꯤꯟ ꯇꯧꯕꯅꯦ
ꯑꯣ
ꯅꯪ ꯍꯣꯔꯦꯟ ꯅꯨꯡꯗꯥꯡꯗ ꯕꯣꯜ ꯌꯦꯡꯒꯗ꯭ꯔꯣ
ꯕꯣꯜ ꯑꯁ ꯈꯪꯅꯩꯗ ꯌꯥꯔꯗꯤ ꯌꯦꯡꯅꯤ ꯍꯣꯏ
ꯑ
ꯅꯃꯗ
ꯌꯦꯡꯉꯣ ꯌꯦꯡꯉꯣ ꯕꯣꯜꯗꯤ ꯌꯦꯡꯒꯗꯧꯕꯅꯦ
ꯀꯩꯕ
ꯕꯣꯜꯗꯨ ꯌꯦꯡꯒꯗꯧꯕꯅꯦꯕ
ꯎꯝ ꯑꯣ
ꯅꯪꯗꯤ ꯀꯩꯒꯤ ꯐꯦꯟꯁ ꯑꯣꯏ
ꯍꯥꯏꯔꯣ ꯑꯩ ꯍꯧꯖꯤꯛ ꯀꯩꯅꯣ ꯏꯌꯥꯔꯄꯤꯁ ꯀꯅꯦꯛ ꯇꯧꯕꯒꯤ ꯅꯪꯒꯤ ꯈꯣꯟ ꯀꯩꯅꯣ ꯇꯧꯔꯤꯅꯦ ꯇꯥꯕ꯭ꯔꯥ ꯍꯜꯂꯣ ꯇꯥꯗ꯭ꯔꯕꯣ